ꯑꯣ ꯇꯥꯔꯦ ꯇꯥꯔꯦ
ꯆꯥꯛ ꯆꯥ
ꯍꯥ ꯇꯟꯅꯤ ꯆꯥꯛ ꯆꯥꯗ꯭ꯔꯤꯌꯦ
ꯊꯦꯡꯉꯦꯗ
ꯏꯆꯦ ꯆꯥꯔꯕꯣ
ꯑꯩꯗꯤ ꯆꯥꯔꯦ
ꯑꯣ ꯉꯁꯤꯗꯤ ꯆꯥꯛ ꯂꯥꯝꯗ꯭ꯔꯦꯅ ꯈꯔ ꯊꯦꯡꯅ ꯊꯣꯡꯉꯒꯦ ꯇꯧꯕ
ꯑꯣ ꯀꯔꯤ ꯃꯊꯦꯜ ꯊꯣꯡꯗ꯭ꯔꯣꯕ
ꯀꯥꯡꯁꯣꯏ ꯆꯥꯔꯅꯤ ꯁꯥꯅ ꯁꯥꯕꯁꯤꯗ ꯀꯔꯤ ꯍꯟꯖꯥꯡꯕꯨ
ꯑꯁ ꯑꯩꯗꯤ ꯀꯥꯡꯁꯣꯏ ꯑꯃ ꯇꯧꯔꯦ ꯑꯗꯨꯒ ꯀꯥꯡꯒꯧ ꯑꯃ ꯇꯧꯔꯦ ꯑꯗꯨꯒ ꯁꯤꯡꯖꯨ ꯑꯃ ꯇꯧꯔꯦ ꯍꯧꯖꯤꯛꯁꯤ ꯇꯨꯔꯨꯕꯣꯠ ꯌꯥꯝ ꯍꯥꯎꯋꯤꯅꯦꯍꯦ ꯑꯥ
ꯑꯣ
ꯍꯥꯎꯏꯅꯦ
ꯑꯣ ꯆꯝꯐꯨꯠ ꯆꯥꯔꯣ ꯏꯆꯦ ꯇꯧꯣꯔꯕꯠ ꯗꯌꯥ
ꯀꯥꯡꯁꯣꯏ ꯏꯇꯥꯔ ꯆꯥ ꯀꯥꯡꯁꯣꯏ ꯆꯥꯗꯕ꯭ꯔꯣ ꯅꯣꯏꯗꯤ ꯇꯣꯔꯣꯕꯣꯠꯇꯣ
ꯈꯪꯗꯦ ꯏꯆꯦ ꯑꯩꯗꯤ ꯑꯃꯝꯐꯨ ꯆꯥꯗ꯭ꯔꯤꯌꯦ
ꯑꯁ ꯉꯥ ꯑꯌꯥꯝꯕ ꯊꯛꯆꯜꯂꯑꯣ
ꯎꯝ
ꯑꯗꯨꯒ ꯐꯖꯅ ꯁꯤꯡꯒ ꯊꯥꯑꯒꯀꯣ ꯑꯗꯨꯒ ꯃꯔꯣꯏ ꯃ ꯄꯥꯡꯁꯨ ꯍꯥꯞꯄꯒ ꯎ ꯇꯣꯔꯕꯣꯏ ꯀꯥꯡꯁꯨꯨ ꯀꯌꯥꯃꯨꯛ ꯍꯥꯎꯕ ꯈꯪꯗ꯭ꯔꯤꯌꯦꯦ ꯑꯝꯇ ꯆꯥꯔ ꯇ꯭ꯔꯥꯏ ꯇꯧ
ꯍꯣꯏꯅꯦ ꯑꯝꯇ ꯑꯝꯇꯕꯨ ꯆꯥ ꯇꯥꯔꯦ ꯑꯥ
ꯇꯧꯔꯣꯕꯣꯠ ꯏꯔꯣꯝꯕꯗꯤ ꯆꯥꯅꯩ ꯃꯌꯥꯝꯁꯦ ꯆꯥꯅꯗ꯭ꯔ ꯑꯗꯨꯒ ꯆꯝꯐꯨꯠ ꯆꯥꯅꯩ ꯀꯥꯡꯁꯣꯏꯗꯣ ꯑꯝꯇ ꯆꯥꯎ ꯑꯩ
ꯏꯆꯦ ꯑꯩꯅ ꯈꯪꯕꯕꯨꯅꯦ ꯇꯣꯔꯕꯣꯠꯇꯣ ꯆꯝꯐꯨꯠ ꯑꯃ ꯆꯥꯔꯦ ꯈꯪꯉꯦ ꯑꯗꯒꯤꯗꯤ ꯃꯣꯏꯒꯤ ꯍꯣꯔ ꯂꯤꯛꯁꯀ ꯊꯣꯡꯕ ꯑꯃꯁꯨ ꯂꯩꯅꯦ
ꯇꯨꯔꯕꯠꯀꯥ
ꯍꯣꯏ ꯑꯗꯨꯗꯤ ꯌꯥꯝ ꯍꯥꯎꯋꯦ ꯑꯗꯨꯃꯥꯏꯅ ꯆꯥꯕꯗꯨꯗꯤ ꯆꯥꯔꯦ ꯑꯗꯨꯒ ꯑꯇꯩꯗꯨꯗꯤ ꯈ
ꯑꯇꯩ ꯗꯨꯅ ꯑꯩꯅꯃꯨꯛ ꯈ ꯅꯪꯒꯤ ꯍꯣ ꯂꯤꯁ ꯊꯣꯡꯕꯗꯨꯅꯦ ꯑꯩꯅ ꯑꯃꯨꯛ ꯈꯪꯗ꯭ꯔꯤꯕ
ꯑꯣ ꯌꯥꯝ ꯍꯥꯎꯋꯤꯅꯦ ꯑꯗꯨꯗꯤ ꯊꯣꯡꯕꯗꯨꯗꯤ
ꯏꯟꯖꯥꯟꯖꯥꯠꯅꯤꯀꯣ ꯍꯧꯖꯤꯛꯀꯥꯟꯒꯤ ꯌꯦꯟꯁꯥꯡꯈꯩꯁꯦ ꯃꯥ ꯃꯥꯒꯤ ꯂꯝ ꯂꯝꯒꯤ ꯈꯦꯠꯅꯕ ꯖꯦ
ꯑꯥ
ꯈꯨꯊꯣꯡ ꯈꯨꯊꯣꯡꯁꯦ ꯂꯣꯏ ꯈꯦꯠꯅꯩꯌꯦꯗꯣ
ꯑꯥ
ꯑꯩꯈꯣꯏꯔꯣꯝꯗꯅ ꯑꯃꯨꯛ ꯇ‌ꯣꯔꯣꯕꯣꯠꯁꯦ ꯀꯥꯡꯁꯣꯏ ꯌꯥꯝ ꯆꯥꯅꯩꯑꯦꯕ
ꯑꯣ
ꯍꯣꯏ ꯍꯥꯎꯔꯝꯒꯅꯤ ꯑꯗꯒꯤꯗꯤ ꯇꯣꯔꯕꯣꯠ ꯁꯤ ꯆꯥꯟꯅꯐꯝꯁꯨ ꯌꯥꯝ ꯂꯩ ꯑꯃ ꯄ꯭ꯔꯤ ꯄꯤꯊ ꯍꯥꯟꯅ ꯑꯃ ꯑꯆꯥꯄꯣꯠ ꯑꯃ ꯂꯩꯕꯗꯣ ꯑꯗꯨꯁꯨ ꯁꯥꯏ ꯇꯣꯔꯕꯣꯠꯇꯒꯤ
ꯏꯃ ꯑꯗꯣ ꯍꯛꯆꯥꯡꯗꯁꯨ ꯌꯥꯝ ꯐꯩꯗꯅ
ꯁꯨꯅꯨꯒ ꯍꯥꯞꯄꯒ ꯀꯩꯕ ꯆꯤꯅꯤꯒ ꯇꯤꯡꯉꯒꯅꯦ
ꯑꯥ
ꯆꯥꯕꯗ ꯇꯣꯔꯕꯣꯠꯅ ꯁꯥꯕꯅꯤ ꯀꯥꯏꯅꯒ ꯈꯪ ꯈꯪꯗꯤꯌꯦ
ꯏꯃꯥ ꯑꯩꯁꯦ ꯅꯪꯅ ꯍꯥꯏꯔꯒ ꯑꯍꯥꯟꯕ ꯇꯥꯔꯤꯅꯤ
ꯊꯨꯝꯃꯒꯅꯦ ꯌꯥꯝ ꯍꯥꯎꯋꯦ
ꯑꯡ ꯑꯗꯣ ꯇꯔꯣꯕꯠꯇꯖꯨ ꯖꯨꯥꯏ ꯖꯨꯥꯏ ꯀꯦꯟꯕꯤ ꯆꯤꯡꯒꯤ ꯇꯨꯔ‌ꯣꯕ‌ꯣꯠꯁ‌ꯦ ꯌꯥꯝ ꯍꯥꯎꯋꯦꯕ
ꯑꯗꯒꯤꯗꯤ ꯆꯥꯛꯍꯥꯎꯒꯤ ꯃꯈꯜꯒꯤ ꯇꯣꯔꯕꯣꯠ ꯑꯃꯁꯨ ꯂꯩꯅ‌ꯦ ꯑꯗꯨ ꯁꯨ ꯍꯥꯎꯋꯤꯅꯦ ꯆꯥꯛꯍꯥꯎꯒꯤꯁꯨ ꯌꯥꯝ ꯍꯥꯎꯋꯤꯕ‌ꯣ ꯏꯆ‌ꯦ
ꯎꯝ ꯑꯩꯅ ꯆꯥꯕꯗ ꯑꯩꯅ ꯍꯥꯎꯋꯦꯅ ꯈꯟꯈꯤꯕꯗ ꯑꯩꯈꯣꯏꯒꯤ ꯆꯤꯡꯒꯤ ꯃꯤꯈꯩꯅ ꯆꯤꯡꯒꯤ ꯇꯣꯔꯨꯕꯣꯠꯅꯦꯅ ꯍꯥꯏꯔꯒ ꯄꯨꯔꯒ ꯌꯣꯟꯕ ꯂꯥꯛꯄꯗꯣ ꯑꯂꯨꯗꯧꯅ ꯁ꯭ꯋꯥꯏ ꯁ꯭ꯋꯥꯏ ꯁꯋꯥꯏꯅ ꯁꯣꯏꯕꯁꯤꯗ ꯑꯃ ꯂꯩꯗꯥꯏꯅꯦ ꯕꯣꯝꯕꯣꯝ ꯀꯥꯏꯕꯤꯗꯣ ꯑꯗꯨꯃꯥꯏꯅ ꯇꯧꯔ ꯀꯌꯥꯗꯤ ꯍꯥꯎꯔ ꯆꯤꯡꯒꯤ ꯇꯨꯔꯣꯕꯣꯠꯇꯣ ꯑꯗ‌ꯣ ꯇ‌ꯣꯔ‌ꯣꯕ‌ꯣꯠꯁꯤꯁꯨ ꯕ‌ꯦꯔꯥꯏꯇ ꯃ ꯃꯈꯟ ꯃꯈꯜ ꯂꯩꯕ ꯖꯥꯠꯅꯤꯗ ꯃꯍꯥꯎ ꯇꯣꯉꯥꯟ ꯇꯣꯉꯥꯟꯕ
ꯂꯩꯕ ꯖꯥꯠꯅꯤ ꯂꯩꯕꯖꯥꯠꯅꯤ
ꯑꯩꯈꯣꯏꯅ ꯈꯪꯉꯨꯗꯕꯩꯅꯦꯕꯁꯦ ꯑꯗꯨꯅꯦ ꯑꯝꯇ ꯀꯣꯡꯁꯣꯏꯗ ꯆꯥꯔ ꯌꯦꯡꯉꯣ ꯀꯌꯥꯝ ꯍꯥꯎꯒꯦ ꯌꯦꯡꯉꯣ
ꯍꯣꯏ ꯌꯦꯡꯒꯦ ꯏꯆꯦ
ꯑꯅꯥꯕꯒꯤꯗꯤ ꯇ‌ꯣꯔ‌ꯣꯕ‌ꯣꯠꯁꯤꯅ ꯈ꯭ꯋꯥꯏꯗꯒꯤ ꯕꯦꯁꯅꯤꯗꯅ
ꯎꯝ
ꯑꯗꯨꯅ ꯑꯩꯅ
ꯇ‌ꯣꯔꯣꯕꯣꯠꯁꯦ ꯂꯣꯏ ꯆꯟꯅꯩꯗ ꯃꯤꯅꯁꯨ ꯂꯣꯏ ꯃꯤꯅꯁꯨ ꯂꯣꯏꯅ ꯄꯥꯝꯅꯕꯗꯣ ꯑꯣꯏꯌꯦꯕ
ꯍꯥꯎꯕꯗꯤ ꯃꯃꯤꯗꯣ ꯆꯈꯥꯎ ꯁꯣꯛꯄꯗ ꯍꯤꯡꯅ ꯆꯥꯕ ꯌꯥꯝ ꯐꯩ ꯍꯥꯏꯔꯤꯅꯤ ꯇ‌ꯣꯔ‌ꯣꯕ‌ꯣꯠꯁꯦ
ꯑꯣ ꯑꯗꯨꯃꯗꯤ ꯑꯩꯁꯨ ꯈꯪꯗ‌ꯦ
ꯍꯤꯡꯅ ꯆꯥꯋ‌ꯣꯌ‌ꯦ ꯌꯥꯝ ꯐꯩꯌ‌ꯦꯌ‌ꯦ ꯑꯗꯨ ꯖꯨꯁꯇꯁꯨ ꯂꯩꯗꯅ ꯃꯥꯁꯦ
ꯑꯥ
ꯖꯨꯁꯇꯨ ꯁꯦꯝꯅꯕꯅꯦꯕ ꯇꯣꯔꯣꯕꯣꯠ ꯃꯍꯤꯁꯦ
ꯖꯥꯠ ꯖꯥꯠꯅꯤꯅ‌ꯦ ꯍꯧꯖꯤꯛꯀꯥꯟꯁ‌ꯦ ꯇꯧꯔꯛꯏꯁꯦ
ꯑꯩꯈꯣꯏꯅ ꯑꯗꯨ ꯃꯤ ꯈꯔꯗꯤ ꯑꯗꯨꯝ ꯍꯤꯡꯅ ꯆꯥꯕ ꯂꯩꯕꯅꯦꯕ ꯑꯩꯈꯣꯏꯅ ꯁꯨꯝ ꯍꯩꯅꯗꯕꯒꯤ ꯒꯤ ꯆꯥꯗꯕꯅꯤꯗꯅ ꯑꯗꯣ ꯍꯤꯡꯅ ꯆꯥꯕ ꯌꯥꯝ ꯀꯥꯟꯅꯩ ꯍꯥꯏꯌꯦ ꯇ‌ꯣꯕꯣꯠꯁꯤꯗꯤ ꯍꯛꯆꯥꯡꯗ
ꯑꯣ ꯑꯣ ꯑꯗꯒꯤꯗꯤ ꯇꯣꯔꯕꯣꯠꯁꯤ ꯀꯨꯏꯅ ꯂꯤꯔꯁꯨ ꯌꯥꯏꯗꯅ ꯏꯆꯦ
ꯎꯝ ꯀꯨꯏꯅ ꯂꯤꯔ ꯊꯝꯃꯒ ꯃꯥꯁꯤꯗꯤ ꯑꯁ ꯈꯪꯗꯦꯗ ꯑꯗꯣ ꯇꯣꯔꯣꯕꯣꯠꯁꯦ ꯑꯁꯤꯟꯕꯁꯨ ꯂꯩꯀꯣ
ꯍꯣ ꯍꯣꯏ
ꯌꯥꯝ ꯁꯤꯟꯕ ꯇ‌ꯣꯔꯣꯕꯣꯠꯁꯨ ꯂꯩꯌꯦꯕ ꯑꯗꯨꯒ ꯃꯍꯥꯎ
ꯍꯧꯖꯤꯛꯀꯥꯟꯖꯤꯕꯨ ꯔꯣꯕꯣꯠ ꯅꯠꯇꯕ ꯀꯔꯤ ꯀꯔꯤ ꯃꯊꯦꯜ ꯑꯍ ꯀꯃꯥꯏꯅ ꯇꯧꯔꯤꯒꯦ ꯏꯆꯦꯕꯣ
ꯑꯩꯗꯤ ꯇꯣꯔꯣꯕꯣꯠꯀꯨꯝꯕ ꯑꯗꯨꯒꯤ ꯊꯕꯤ ꯆꯝꯐꯨꯠꯀꯨꯝꯕ
ꯑꯥ
ꯑꯗꯩꯗꯤ ꯃꯥꯏꯔꯦꯟꯒꯨꯝ ꯆꯝꯐꯨꯠ ꯀꯨꯝꯕ ꯆꯝꯐꯨꯠꯅ ꯑꯅꯝ ꯃꯆꯥꯔꯦꯗ ꯁꯥꯕꯅꯤꯅꯀꯣ
ꯑ ꯐꯩꯅꯦ ꯏꯆꯦꯗꯤ ꯃ ꯍꯥꯏꯗꯤ ꯀꯥꯟꯅ ꯇꯥ ꯆꯥꯏ
ꯑꯗꯣ ꯑꯗꯣ ꯍꯧꯖꯤꯛꯇꯤ ꯑꯩꯈꯣꯏꯖꯦ ꯀꯥꯟꯅꯕꯆꯤꯟꯖꯥꯛ ꯑꯣꯏ ꯊꯤꯔ ꯊꯤꯔ ꯆꯥꯔꯦꯕ
ꯑꯥ ꯏꯁꯥꯗꯁꯨ ꯂꯨꯝꯃꯝꯃꯔꯣꯏ ꯌꯥꯉꯝꯃꯅꯤ
ꯑꯗꯨꯅ ꯍꯛꯆꯥꯡꯖꯨ ꯅꯨꯡꯉꯥꯏꯕ
ꯑꯥ
ꯑꯗꯨ ꯑꯣꯏꯅ ꯈꯜꯂꯦ ꯑꯗꯩꯁꯨ ꯑꯃꯨꯛ ꯑꯩꯖꯨ ꯀꯨꯏꯅ ꯅꯥꯔꯨꯕꯒꯤ ꯑꯃ ꯂꯩꯗꯥꯏꯅꯦ ꯑꯗꯨꯅ ꯑꯗꯨꯝ ꯀꯥꯡꯁꯣꯏꯁꯦ ꯑꯗꯨꯝ ꯄꯥꯝꯃꯦ ꯑꯗꯨꯒ ꯆꯝꯐꯨꯠꯁꯤꯅ ꯑꯗꯨꯝ ꯌꯥꯔꯦꯗ ꯆꯝꯐꯨꯠꯁꯦ ꯏꯆꯟ ꯆꯟꯅꯩꯌꯦ ꯆꯝꯐꯨꯠꯁꯦ
ꯃꯥꯅꯦ ꯆꯝꯐꯨꯠ ꯆꯥꯁꯦ ꯂꯣꯏ ꯐꯔꯦ ꯑꯗꯒꯤꯗꯤ ꯆꯐꯝꯁꯨ ꯌꯥꯝ ꯑꯣꯏꯌꯦꯕ ꯁ
ꯑꯣꯏ ꯑꯣꯏ ꯃꯍꯤꯒ ꯃꯍꯤꯒꯗꯣ ꯊꯛꯄꯗꯣ ꯑꯗꯨꯅ ꯑꯈꯣꯏꯒꯤ ꯎꯁꯣꯞ ꯃꯦꯂꯥꯗꯖꯨ ꯆꯝꯐꯨꯨꯠ ꯍꯥꯟ ꯆꯥꯎ ꯍꯥꯏꯅꯔꯤꯕꯅꯤ
ꯍꯥꯏꯅꯩ ꯍꯥꯏꯅꯩ
ꯎꯁꯣꯞꯀꯤ ꯆꯥꯛ ꯏꯟꯁꯥꯡ ꯆꯥꯕꯒꯤ ꯃꯊꯦꯜꯒꯤ ꯃꯑꯣꯡꯗꯁꯨ ꯌꯥꯝ ꯂꯩꯔꯤꯌꯦ ꯑꯩꯈꯣꯏꯅ ꯈꯪꯗꯕꯩ ꯋꯥꯅꯦꯕ ꯑꯍꯥꯟꯕꯗ ꯆꯝ ꯈꯥꯇꯡ ꯍꯥꯟꯅ ꯆꯥꯕ ꯃꯊꯪꯗ ꯇꯤ ꯍꯥꯏꯕ꯭ꯔꯥ ꯑꯗꯨꯃꯥꯏꯅ ꯁꯒꯣꯜ ꯍꯋꯥꯏ ꯍꯋꯥꯏ ꯀꯥꯏꯅ ꯑꯗꯨꯃꯥꯏꯅ ꯆꯥꯕꯒꯤ ꯃꯔꯤ ꯃꯔꯤ ꯂꯩꯕ ꯆꯅꯤ
ꯕꯥꯃꯣꯟꯅ ꯌꯦꯟꯕ ꯃꯇꯝꯗ ꯈꯔ ꯑꯃꯅ ꯍꯥꯟꯅ ꯍꯥꯞꯇꯣꯛꯑꯝꯃꯒ ꯀꯣꯟꯅ ꯃꯣꯏꯅ ꯌꯦꯜꯂꯛꯏꯗꯣ
ꯍꯣꯏ ꯍꯣꯏ ꯍꯣꯏ ꯍꯣꯏ ꯆꯝꯐꯨꯊ ꯍꯥꯟꯅ ꯏꯟꯁꯥꯡ ꯍꯥꯞꯄ ꯆꯝꯐꯨ ꯍꯥꯟꯅ ꯖꯔ ꯌꯦꯟꯗ꯭ꯔꯣ ꯏꯟꯖꯥꯡꯁꯦ ꯃꯣꯏꯒꯤ ꯍꯥꯟꯅ ꯑꯗꯩꯗꯤ ꯉꯥ ꯊꯣꯡꯕ ꯑꯇꯣꯞ ꯑꯇꯣꯞꯄ ꯏꯟꯖꯥꯡꯅ ꯀꯣꯟꯌ‌ꯦꯜꯂꯛꯇ꯭ꯔꯣ
ꯍꯣꯏ ꯍꯣꯏ
ꯎꯝ ꯆꯥꯕ ꯅꯤꯌꯣꯝꯁꯦ ꯌꯥꯝ ꯂꯩꯕ ꯖꯥꯠꯅꯤꯗ
ꯃꯥꯅꯤꯅꯦ ꯑꯩꯈꯣꯏꯅ ꯊꯤꯖꯤꯟꯗꯕꯒꯤ ꯈꯪꯗꯕ ꯑꯣꯏꯕ ꯖꯥꯠꯅꯤ
ꯑꯩꯈꯣꯏꯅ ꯑꯄꯥꯝ ꯑꯄꯥꯝꯕ ꯑꯍꯥꯎꯑꯍꯥꯎꯕꯗꯣ ꯈꯜꯂ ꯆꯥꯏꯗꯅ ꯍꯧꯖꯤꯛꯅ ꯁꯣꯃꯦꯂ ꯆꯠꯂꯁꯨ ꯏꯁ ꯑꯩꯗꯤ ꯀꯩꯅꯣꯅ ꯌꯥꯝ ꯄꯥꯝꯖꯩꯌꯦ ꯅ ꯆꯥꯏꯗꯅ ꯑꯗ ꯑꯀꯣꯟꯕꯗꯒ ꯍꯩ ꯊꯣꯡꯕꯒ ꯌꯦꯜꯂꯛꯏꯗꯣ ꯃꯌꯥꯝ ꯆꯥꯥꯁꯜꯂꯕꯅꯤꯅ ꯆꯥꯕ ꯇꯨꯝꯅꯕꯅꯤ ꯀꯥꯏꯅ ꯍꯦꯜꯂꯛꯄꯖꯥꯠꯅꯤ ꯌꯥꯝ ꯁꯤꯡꯗ꯭ꯔꯥ ꯑꯩꯈꯣꯏ ꯃꯤꯇꯩꯈꯩ ꯑꯍꯜ ꯂꯃꯟꯈꯩꯁꯦ
ꯁꯤꯡꯉꯤ ꯁꯤꯡꯉꯤ ꯇꯨꯡꯒꯤꯁꯨ ꯌꯥꯝꯅ ꯈꯜꯂꯤ ꯃꯣꯏ
ꯎꯝ ꯑꯩꯈꯣꯏꯅ ꯀꯔꯤꯒꯝꯕ ꯃꯣꯏꯅ ꯊꯝꯕꯤꯔꯤꯕ ꯄꯣꯠꯁꯦ ꯊꯤꯖꯤꯜꯂꯨꯗꯕ ꯌ‌ꯦꯡꯖꯤꯜꯎꯖꯤꯜꯗꯕꯗꯒꯤꯀꯣ ꯃꯒꯨꯟꯁꯦ ꯈꯪꯗꯕ ꯖꯥꯠꯅꯤꯗ ꯈꯪꯉꯕ ꯑꯗꯣ ꯍꯧꯖꯤꯛꯀꯥꯟꯒꯤ ꯅꯍꯥꯟꯁꯤꯗꯗꯤ ꯌꯥꯗ꯭ꯔꯦꯗ
ꯍꯧꯖꯤꯛꯀꯥꯟꯗꯤ ꯊꯤꯖꯟꯗꯕꯤꯗ ꯃꯣꯏ ꯊꯣꯛꯄ ꯑꯃ ꯄꯨꯡꯇꯧ ꯇꯧꯅꯔꯦꯗ
ꯃꯄꯥꯟꯂꯣꯝꯒꯤ ꯆꯠꯅꯕꯤ ꯆꯥꯕ ꯈꯣꯠꯄꯁꯦ ꯌꯥꯝ ꯀꯟꯅ ꯆꯠꯅꯔꯛꯏꯕ ꯑꯩꯈꯣꯏꯁꯤꯗ
ꯑꯥ
ꯑꯩꯈꯣꯏꯒꯤ ꯀꯥꯡꯁꯣꯏ ꯏꯔꯣꯟꯕꯁꯤꯗꯤ ꯄꯟ ꯌꯥꯗꯕ ꯁ꯭ꯇꯥꯏꯟꯗ ꯇꯧꯅꯒ꯭ꯔ‌ꯦꯕ
ꯍꯣꯏ ꯁꯤꯒꯨꯝꯕꯁꯤꯁꯨ ꯈꯔ ꯆꯥꯒꯗꯕꯅꯤ ꯏꯁꯥ ꯏꯎ ꯐꯅꯕ ꯅꯠꯇ꯭ꯔ ꯏꯆꯦ
ꯑꯧ ꯍꯧꯖꯤꯛ ꯌ‌ꯦꯡꯉꯨꯀꯣ ꯆꯍꯤ ꯐꯤꯞꯇꯤ ꯃꯨꯛꯇꯪ ꯁꯨꯕꯗ ꯉꯥꯏꯔꯤ ꯗꯥꯏꯕ‌ꯦꯇꯤꯁ ꯂꯩꯔꯦ ꯑꯗꯨ ꯇꯧꯔꯦ ꯍ‌ꯦꯛꯇ ꯇꯧꯔꯛꯇ꯭ꯔꯣ ꯆꯤꯟꯖꯥꯛꯀꯤ ꯃꯈꯥ ꯌꯥꯝ ꯄꯣꯟꯕꯖꯥꯠꯅꯤ ꯗꯈꯣꯏꯁꯦ ꯑꯗꯣ ꯊꯥꯏꯅꯩ ꯑꯍꯜꯂꯥꯃꯟꯗꯤ ꯆꯍꯤ ꯀꯌꯥ ꯀꯌꯥꯅꯣ ꯄꯨꯟꯁꯤꯗꯅ ꯂꯩꯔꯝꯃꯤꯁꯦ
ꯃꯥꯅꯤ
ꯆꯍꯤ ꯆꯥꯝꯃ ꯄꯨꯟꯁꯤꯔꯦ ꯆꯍꯤ ꯆꯥꯝꯃꯒ ꯅꯤꯄꯥꯜꯅꯤ ꯆꯥꯝꯃꯒ ꯒ ꯃꯉꯥꯅꯤ ꯂꯣꯏ ꯇꯧꯗꯦ ꯑꯗꯨꯁꯨ ꯂꯣꯏ ꯀꯟꯕꯅꯦ ꯌꯦꯡꯉꯨꯅꯦ
ꯃꯥꯅꯤ
ꯃꯈꯨꯋꯥꯡ ꯀꯣꯟ ꯀꯣꯟꯗꯅ ꯂꯣꯏ ꯆꯠꯄꯅꯦꯌ‌ꯦꯡꯉꯨꯅꯦ
ꯆꯠꯂꯦ
ꯑꯗꯨꯝ ꯊꯕꯛꯀꯤ ꯁꯦꯡꯅ ꯑꯪ ꯁꯦꯡꯅ ꯍꯧꯖꯤꯛ ꯃꯇꯝꯁꯤꯗ ꯌ‌ꯦꯡꯉꯨ ꯊꯥꯏꯅꯗꯤ ꯂꯩꯏꯅꯥ ꯍꯥꯏꯕꯕꯁꯤ ꯀꯔꯤꯝ ꯂꯩꯔꯝꯕ ꯅꯠꯇꯦ ꯍꯧꯖꯤꯛꯇꯤ ꯀꯦꯟꯁꯔ ꯅꯦꯛꯌꯦ ꯗꯥꯏꯕꯦꯇꯤꯁ ꯅꯦꯛꯌꯦ ꯕꯤꯄꯤ ꯋꯥꯡꯉꯦ ꯑꯗꯨ ꯋꯥꯡ ꯃꯤ ꯈꯨꯗꯤꯡꯒꯤ ꯇꯧꯅꯔ‌ꯦꯁꯦ
ꯇꯧꯅꯔꯦ
ꯏꯃꯨꯡ ꯑꯃꯗ ꯗꯥꯏꯕꯦꯇꯤꯁ ꯅꯥꯗꯕ ꯃꯤ ꯂꯩ ꯇ꯭ꯔꯦ
ꯂꯩꯇ꯭ꯔꯦ ꯂꯩꯇ꯭ꯔꯦ ꯈꯔ ꯑꯍꯟꯕꯨ ꯑꯣꯏꯔꯗꯤ ꯍꯦꯛꯇ ꯅꯥꯔ
ꯇꯧꯅꯔꯤꯁꯦ ꯀꯔꯤꯅꯣ ꯈꯪꯗ꯭ꯔꯦꯕ
ꯎꯝ
ꯑꯗꯨꯅ ꯑꯩꯈꯣꯏ ꯆꯤꯟꯖꯥꯛꯁꯦ ꯊꯥꯏꯅꯗꯤ ꯑꯃꯨꯛ ꯑꯍꯜ ꯂꯃꯟꯁꯦ ꯁꯨꯕ ꯅꯣꯝꯕꯁꯨ ꯌꯥꯝ ꯀꯜꯂꯤꯗꯅ ꯑꯗꯩ ꯑꯌꯨꯛ ꯉꯟꯇ ꯍꯧꯒꯠꯂ ꯒꯥ ꯁꯨꯃꯥꯡꯊ‌ꯦꯂꯣꯃꯥꯏ ꯋꯥꯏꯁꯤꯇ‌ꯣꯛꯇꯅ ꯅꯥꯟꯊ‌ꯣꯛꯇꯅ ꯇꯧꯋ‌ꯦ ꯑꯗꯨꯁꯨ ꯑꯦꯛꯁꯔꯁꯥꯏꯁ ꯃꯈꯜꯂꯝꯅꯦꯕ ꯃꯣꯏꯒꯤ
ꯃꯥꯅꯦ
ꯑꯗꯨꯒ
ꯍꯧꯖꯤꯛꯇꯤ ꯁꯨꯅꯤꯡꯗ꯭ꯔꯦ ꯃꯥꯅꯦ ꯐꯣꯟ ꯑꯃ ꯄꯥꯏꯔꯒ ꯉꯥꯏꯍꯥꯛ ꯑꯃꯨꯛ ꯌꯦꯡꯉꯤ ꯑꯃꯥꯑꯃꯨꯛ ꯇꯧꯅꯤ ꯊꯕꯛ ꯁꯨꯔꯁꯨ
ꯎꯝ ꯁꯨꯡꯁꯨꯁꯨꯅꯗ꯭꯭ꯔꯦ ꯁꯨꯡꯁꯨꯁꯨꯅ ꯊꯥꯏꯅꯒꯤ ꯄꯥꯡꯒꯜꯗꯣ ꯑꯃꯠꯇ ꯌꯥꯎꯅꯗ꯭ꯔꯦ ꯑꯗ ꯍꯧꯖꯤꯛ ꯃꯇꯝꯗ
ꯃꯥꯅꯦ꯫
ꯌꯥꯝꯝ ꯊꯤ ꯈꯦꯠꯅꯔꯦ ꯌꯥꯝ ꯌꯥꯝ ꯈꯖꯤꯛ ꯈꯔꯛꯀ ꯅꯠꯇꯦꯀꯣꯅ ꯌꯥ ꯌꯥꯝ ꯈꯦꯠꯅꯔꯦ ꯍꯥꯏꯖꯤꯅꯤ꯫
ꯈꯦꯠꯅꯔꯦ ꯍꯥꯏꯔꯤꯕ ꯑꯈꯣꯏ ꯏꯁꯥꯃꯛꯁꯤꯁꯨ ꯊꯕꯛ ꯇꯧꯕꯗ ꯄꯥꯡꯗ꯭ꯔꯦ ꯍꯧꯖꯤꯛꯀ
ꯑꯥ ꯑ꯫ ꯑꯉꯥꯡ ꯏꯑꯣꯏ ꯑꯣꯏꯒꯩ꯫
ꯃꯥꯅꯦ꯫
ꯑꯗꯨꯗꯩꯗꯤ ꯊꯥꯏꯅꯗꯤ ꯌꯨꯝ ꯌꯨꯝꯗ ꯊꯥꯖꯕ ꯁꯦꯡꯒ꯭ꯔꯕ ꯄꯣꯠ ꯆꯩꯅꯤꯗꯣ ꯆꯥꯏꯗꯣ꯫
ꯃꯥꯅꯦ꯫
ꯊꯥꯏꯅ ꯒꯤꯅ ꯌꯥꯝ ꯍꯦꯜꯂꯤꯗ꯫ ꯍꯧꯖꯤꯛꯁꯤꯅ ꯃ꯭ꯁꯂꯥꯅꯤ ꯑꯗꯨꯅꯤ ꯑꯗꯥꯅꯤ ꯊꯣꯛꯂꯛꯈꯤꯕꯖꯤꯁꯨ꯫
ꯎꯝ꯫
ꯊꯥꯏꯅꯗꯤ ꯑꯗꯨ ꯂꯩꯕ ꯅꯠꯇꯦꯗꯅ꯫
ꯃꯥꯅꯦ꯫
ꯎ꯫ ꯊꯥꯏꯅꯅ ꯆꯥꯛ ꯆꯥꯕꯗ ꯆꯤꯡꯖꯥ ꯆꯥꯕꯗ ꯑꯍꯜ ꯂꯃꯟꯒꯤ ꯃꯇꯧꯇ ꯑꯃ ꯑꯩꯈꯣꯏꯁꯦ ꯈꯔ ꯀꯨꯏꯅ ꯄꯨꯟꯁꯤꯅꯕ ꯍꯣꯠꯅꯗꯗꯤꯀꯣ ꯌꯥꯔꯔꯣꯏ
ꯎꯝ
ꯑꯗꯨꯅ ꯌꯥꯝꯅ ꯆꯦꯛꯁꯤꯟꯕ ꯐꯩ
ꯍꯣꯏ ꯋꯥꯔꯤꯁꯨ ꯌꯥꯝ ꯅꯨꯡꯉꯥꯏ ꯏꯕꯥꯅꯤꯁꯦ ꯍꯣꯏ ꯍꯣꯏ ꯏꯆꯦ
ꯍꯣ ꯑꯩꯁꯨ ꯊꯝꯃꯒꯦ ꯀ‌ꯣ ꯎꯝ